ꯍꯜꯂꯣ ꯍꯥꯏꯥꯏꯀꯣ ꯇꯥꯔꯦꯀꯣ
ꯎꯟ ꯍꯜꯂꯣ
ꯑ ꯑꯣ ꯇꯥꯔꯕꯣ ꯑꯣ ꯑꯣ ꯑꯩꯁꯨ ꯍꯧꯖꯤꯛ ꯏꯆꯥꯅꯨꯄꯥꯕꯨ ꯐꯐꯝꯗ ꯇꯨꯝꯍꯟꯈ꯭ꯔꯦ꯫ ꯌꯥꯝꯌꯥꯝ ꯀꯌꯥꯝ ꯀꯨꯏꯅ ꯇꯨꯝꯒꯗ꯭ꯔꯥ ꯈꯪꯗ꯭ꯔꯦ ꯎꯝ ꯅꯣꯡꯉꯥ ꯑꯩꯅ ꯇꯨꯝꯔꯒ ꯂꯩꯔꯦ ꯍꯧꯖꯤꯛꯇꯤ ꯍꯣꯏ ꯑꯗꯨꯃꯥꯏꯅꯗꯤ ꯇꯧꯋꯦ ꯃꯔꯛ ꯃꯔꯛꯇꯗꯤ ꯑꯁ ꯌꯥꯝ ꯀꯨꯏꯅ ꯇꯨꯝꯕꯅꯦ ꯄꯨꯡ ꯑꯍꯨꯝ ꯃꯔꯤ ꯐꯥꯎ ꯇꯨꯝꯕꯅꯦ
ꯅꯣꯏꯗ ꯑꯉꯥꯡꯈꯣꯏꯗꯀꯣ ꯑ ꯎꯝ
ꯌꯥꯝꯅ ꯁꯦꯟꯁꯤꯇꯤꯞ ꯑꯣꯏꯌꯦꯕ ꯃꯥꯗꯤ ꯈꯔ ꯂꯥꯡꯂꯗꯤ ꯈꯪꯕꯀꯣ ꯑꯗꯨꯃꯥꯏꯅ ꯇꯧꯕꯒꯤ ꯋꯥꯕꯅꯤ ꯅꯠꯇ꯭ꯔꯗꯤ ꯇꯨꯝꯃꯤꯟꯅ ꯂꯩꯔꯗꯤ ꯀꯔꯤ ꯍꯥꯏꯁꯤꯔꯥ ꯀꯨꯏꯅ ꯇꯨꯝꯕꯅꯦ ꯑꯩꯈꯣꯏꯁꯦ ꯌꯦꯟꯒꯨꯝꯕ ꯉꯥꯅꯨꯒꯨꯝꯕꯁꯨ ꯑꯗꯨꯝ ꯐ꯭ꯔꯤꯗ ꯊꯝꯕꯅꯤꯅꯀꯣ ꯃꯈꯣꯟꯗꯣ ꯑꯗꯨꯒ ꯌꯨꯝꯁꯦ ꯂꯥꯏꯛ ꯀꯔꯤ ꯍꯥꯏꯁꯤꯔꯥ ꯈꯨꯟꯁꯦ ꯑꯩꯈꯣꯏ ꯌꯨꯝꯗꯣ ꯂꯥꯏꯛ ꯥꯀꯥꯏ ꯑ ꯃꯌꯥꯏꯗ ꯑꯣꯏꯕꯅꯤꯅ ꯃꯤꯁꯨ ꯑꯗꯨꯝ ꯂꯥꯛꯑꯦꯕ
ꯄ ꯅꯣꯌ
ꯑꯗꯨꯒꯤ ꯃꯔꯥꯡ ꯅꯥꯇꯗꯤ ꯑꯩꯕꯨ ꯀꯧꯕꯗꯣ ꯌꯥꯝ ꯀꯟꯅ ꯀꯟꯅ ꯀꯧꯔꯁꯨ ꯀꯧꯔꯒ ꯂꯥꯛꯄ ꯃꯇꯝꯁꯨ ꯂꯩꯌꯦ ꯑꯗꯨꯅ ꯍꯧꯒꯠꯍꯟꯕ ꯃꯇꯝꯁꯨ ꯂꯩꯌꯦ
ꯎꯝ ꯃꯌꯥꯥꯏꯗ ꯂꯩꯅꯤꯅꯀꯣ ꯎꯄꯥꯏ ꯂꯩꯇꯦ
ꯎꯝ ꯎꯄꯥꯏ ꯂꯩꯥꯏꯇꯦ ꯑꯃꯔꯣꯝꯗꯗꯤ ꯐꯩ ꯑꯃꯔꯣꯝꯗꯗꯤ ꯑꯁ ꯅꯨꯡꯉꯥꯏꯇꯦ ꯃꯅꯥꯛꯅꯥ ꯗꯤ ꯐꯖꯅꯅꯤꯡ ꯇꯨꯝꯅꯤꯡꯔꯁꯨ ꯑꯗꯨꯝ ꯃꯤ ꯂꯥꯛꯄꯒꯤꯀꯣ ꯉꯁꯤꯁꯦ ꯉꯁꯤꯗꯤ ꯀꯅꯥꯁꯨ ꯑꯩꯈꯣꯏ ꯌꯨꯝꯗ ꯂꯥꯛ ꯇꯦ ꯍꯥꯏꯕꯝ ꯅꯨꯃꯤꯠ ꯂꯩꯇꯦ ꯑꯃ ꯅꯠꯇ꯭ꯔꯗꯤ ꯑꯃ ꯑꯗꯨꯝ ꯂꯥꯛꯕꯅꯦ
ꯑꯩꯅ ꯃꯤ ꯑꯗꯨꯝ ꯂꯥꯛꯄꯗꯣ ꯌꯥꯝ ꯃꯤꯅ ꯆꯪꯕꯗꯤ ꯌꯥꯝ ꯐꯩ ꯍꯥꯏꯕꯗꯤ
ꯎ ꯎ ꯉꯁꯥꯏꯁꯨ ꯑ ꯑꯩꯒꯤ ꯎꯝ ꯅꯨꯄꯥꯒꯤ ꯗꯗꯥꯒꯤ ꯅꯨꯄꯤꯒꯤ ꯃꯆꯦꯈꯣ ꯃꯥ ꯂꯥꯛꯔꯝꯃꯦ ꯃꯥ ꯂꯥꯛꯔꯒ ꯆꯥ ꯁꯦꯝꯕꯤꯌꯦ ꯁꯦꯝꯕꯤꯔꯒ ꯆꯥ ꯊꯛꯂꯒ ꯆꯥꯛ ꯆꯠꯈ꯭ꯔꯦ ꯑꯗꯣ ꯁꯟꯗꯦ ꯅꯨꯃꯤꯠꯇ ꯐꯨꯠꯕꯣꯜ ꯐꯥꯏꯅꯦꯜꯗꯣ ꯌꯦꯡꯁꯤꯀꯣ ꯀꯔꯤ ꯆꯥꯁꯤꯔꯥ ꯍꯥꯏꯅ ꯃꯥꯗꯤ ꯍꯟꯅꯨ ꯑꯣꯏꯔꯕ ꯎꯝ ꯍꯟꯅꯨ ꯑꯣꯏꯔꯕꯅꯦꯕ ꯑꯗꯨ ꯑꯣꯏꯔ ꯁ ꯌꯥꯝ ꯏꯟꯇꯔꯦꯁ ꯂꯩꯕꯗꯣ
ꯐꯁꯂꯗ
ꯎꯝ ꯏꯁꯥ ꯆꯥꯁꯦꯔꯥ ꯑꯩꯗꯤ ꯑꯥ ꯍꯣꯏ ꯑꯩꯗꯤ ꯅꯣꯏ ꯌꯨꯝꯗ ꯇꯨꯝꯕ ꯂꯥꯛꯀꯅꯤ ꯍꯥꯏꯅꯀꯣ ꯅꯍꯥꯟꯁꯨ ꯂꯥꯛꯄꯅꯦ ꯂꯥꯛꯑꯒ ꯄꯨꯡ ꯑꯅꯤ ꯃꯈꯥꯏ ꯄꯨꯡ ꯑꯍꯨꯝ ꯑꯗꯨꯋꯥꯏꯗ ꯑꯃꯨꯛ ꯌꯨꯝꯍꯟꯕꯅꯦ
ꯌꯨꯝ ꯍꯟꯈꯤꯕ
ꯑꯣ ꯐꯨꯠꯕꯣꯜ ꯐꯥꯏꯅꯦꯜꯗꯣ ꯁꯇꯔꯗꯦ ꯑꯍꯤꯡꯗ ꯑꯣꯏꯔꯗꯤ ꯐꯥꯒꯅꯤꯀꯣ ꯈꯔ
ꯑꯩꯗꯤ ꯁꯇꯔꯗꯦ ꯑꯍꯤꯡꯁꯦ ꯄꯥꯝꯗꯦ
ꯃꯣꯏ ꯁꯟꯗꯦ ꯆꯔꯆꯀꯥꯕꯤ
ꯁꯟꯗꯦ ꯆꯥꯔꯆ ꯀꯥꯒꯗꯕꯅꯤꯅ ꯍꯧꯒꯠꯄ ꯉꯝꯔꯣꯏꯕ
ꯅꯠꯇ꯭ꯔꯒ ꯐ꯭ꯔꯥꯏꯗꯤ ꯑꯍꯤꯡꯒꯨꯝꯕ ꯑꯣꯏꯔꯗꯤ ꯌꯥꯝ ꯐꯥꯒꯅꯤ ꯌꯦꯁꯤ
ꯐ꯭ꯔꯥꯏꯗꯦ ꯑꯍꯤꯡ ꯑꯣꯏꯔꯗꯤ ꯏꯁꯇꯨꯗꯦꯟ ꯃꯤꯌꯥꯝ ꯂꯥꯛꯀꯅꯤ ꯑꯩꯉꯣꯟꯗ
ꯍꯣꯏ ꯍꯣꯏ ꯑꯗꯨ ꯅꯨꯡꯉꯥꯏꯌꯦꯕ ꯑꯉꯥꯡꯈꯁꯨ
ꯍꯣꯏ ꯍꯣꯏ ꯑꯗꯨꯅꯦ
ꯎꯝ ꯃꯟꯦꯗꯤꯁꯀꯨꯜ ꯀꯅꯤ ꯒꯨꯝꯕ ꯇꯧꯔꯅꯤ ꯑꯗꯨꯒꯤ
ꯍꯣꯏ ꯍꯣꯏ ꯑꯗꯣ ꯎꯝ ꯑꯗꯨꯅꯦ ꯎꯝ
ꯅꯣꯏ ꯌꯨꯝꯁꯨ ꯃꯤ ꯌꯥꯝ ꯌꯥꯝꯒꯗꯧꯕ ꯃꯥꯜꯂꯦ ꯐꯥꯏꯅꯦꯜ ꯗꯒꯤꯗꯤ
ꯈꯪꯗꯦ ꯀꯌꯥ ꯃꯤ ꯀꯌꯥ ꯂꯥꯛꯀꯗ꯭ꯔꯥ ꯃꯤ ꯅꯍꯥꯟ ꯂꯥꯛ ꯂꯥꯛꯄꯁꯤꯡꯗꯨ ꯗꯨꯝ ꯂꯥꯛꯀꯅꯤ ꯑꯗꯨ ꯑꯣꯏꯔꯁꯨ ꯐꯥꯏꯅꯦꯜꯅꯤꯅꯀꯣ ꯅꯍꯥꯟꯁꯨ ꯌꯦꯡꯅꯤꯡꯉꯦ ꯌꯦꯡꯅꯤꯡ ꯉꯦ ꯍꯥꯏꯕꯗꯤ ꯍꯥꯏ ꯑ ꯀꯩ ꯀꯩꯍꯥꯏꯁꯤꯔꯥ ꯑ ꯏꯃꯥꯁꯤꯡꯗꯣ ꯑꯗꯣ ꯈꯟꯒꯅꯤ ꯂꯥꯛꯀꯦ ꯍꯥꯏꯔꯗꯤ ꯎꯝ ꯂꯥꯛꯑꯣ ꯍꯥꯟꯅ ꯈꯪꯍꯟꯒꯅꯤ
ꯎꯝ ꯍꯣꯏ ꯃꯣꯏꯁꯨ ꯌꯦꯡꯕ ꯌꯥꯏꯗ ꯑꯗꯨꯝ ꯆꯍꯤ ꯌꯥꯝ ꯇꯥꯡꯅ ꯂꯥꯛꯄꯗꯨꯕꯨ ꯋꯥꯜ ꯀꯞꯀꯤ
ꯎꯝ ꯅꯣꯡ ꯉꯥꯔꯥꯡ ꯑꯣ ꯍꯥꯏꯔꯣ ꯍꯥꯏꯔꯣ
ꯑꯉꯥꯡ ꯂꯧꯗꯣ ꯑꯩ ꯃꯥꯅ ꯒꯜꯂꯦꯕ ꯑꯗꯨꯒꯤ ꯑꯩ ꯌꯥꯝ ꯅꯣꯡꯅꯤꯡꯕꯅꯦ
ꯅꯪꯗꯤ ꯋꯥ ꯉꯥꯡꯗꯦ ꯋꯥ ꯌꯥꯝ ꯉꯥꯡꯉꯣ ꯑꯩ ꯈꯛꯇ ꯉꯥꯡꯉꯦ
ꯑꯗꯨ ꯉꯥꯡꯕꯗꯣ ꯍꯣꯏ ꯑꯗꯨꯝ ꯉꯥꯡꯕ ꯌꯥꯏ ꯀꯔꯤꯁꯨ ꯀꯥꯏꯗꯦꯕ ꯑꯗꯨ ꯑꯗꯨ ꯈꯔ ꯑꯗꯨꯝ ꯂꯩꯌꯦꯕ ꯑꯗꯨꯝ ꯉꯥꯡꯕ ꯈꯨꯝꯕꯁꯨ ꯂꯩꯇ꯭ꯔꯦ ꯑꯗꯨꯒꯤ ꯑꯗꯨꯒꯨꯝꯕꯁꯨ ꯌꯥꯝ ꯋꯥꯏꯑꯦ ꯅꯪ ꯉꯥꯡꯕꯏꯅꯦ ꯌꯥꯝ ꯅꯨꯡꯉꯥꯏꯌꯦ ꯑꯗꯨꯗꯨꯒꯤ
ꯅꯪꯁꯨ ꯋꯥ ꯀꯔꯤ ꯍꯥꯏꯁꯤꯔꯥ ꯋꯥ ꯌꯥꯝꯗꯕ ꯖꯥꯠꯅꯤꯀꯣ
ꯍꯣꯏ ꯑꯗꯨ ꯌꯥꯝ ꯉꯥꯡꯕ ꯑꯣꯏꯗꯦꯕ ꯑꯩ ꯑꯗꯨꯒꯤ ꯋꯥꯔꯤ ꯁꯥꯕ ꯃꯤꯒ ꯑꯗꯨꯝ ꯁꯥꯔꯗꯤꯕ ꯂꯣꯏꯕ ꯅꯥꯏꯗꯦꯗꯅ
ꯑꯣ ꯑꯣ ꯑꯣ ꯑꯣ ꯑꯩꯈꯣꯏꯗꯤ ꯑꯩꯗꯤ
ꯑꯣꯏꯔꯗꯤ ꯐꯔꯛ ꯇꯥꯏꯕ
ꯑꯍꯣꯏ ꯑꯗꯨꯃꯥꯏꯅ ꯇꯧꯕꯅꯦ ꯑꯩꯗꯤ ꯄꯥꯉꯥ ꯑ꯫ꯉꯥꯡꯕꯅꯦ
ꯑꯗꯨ ꯌꯥꯝ ꯐꯩꯌꯦ ꯋꯥꯔꯤ ꯁꯥ ꯑꯗꯨꯕꯨ ꯑꯗꯨꯝ ꯇꯣꯄꯤꯛꯇꯣ ꯑꯗꯨꯝ ꯀꯟꯇꯤꯅ꯭ꯌꯨ ꯇꯧꯅꯤꯡꯉꯥꯏ ꯂꯩꯌꯦꯕ
ꯑꯩꯗꯤ ꯅꯪꯒꯤ ꯃꯇꯝ ꯄꯤꯗꯕ꯭ꯔꯥ ꯍꯥꯏꯅ ꯑꯩ ꯈꯛ ꯋꯥ ꯉꯥꯡꯕ꯭ꯔꯥ ꯍꯥꯏꯅ ꯃꯇꯝ ꯑꯃ ꯃꯔꯛ ꯃꯔꯛꯇ ꯈꯜꯂꯦꯕ ꯑꯁ ꯑꯩ ꯈꯛꯇ ꯉꯥꯡꯉꯦ ꯍꯥꯏꯅ ꯈꯜꯂꯦꯕ
ꯑꯗꯨꯁꯨ ꯌꯥꯏꯗ ꯑꯗꯨꯝ ꯑꯗꯣ ꯑꯩꯅ ꯑꯗꯨꯝ ꯇꯣꯄꯤꯛꯃꯥ ꯍꯧꯔꯗꯤ ꯅꯪꯅ ꯗꯨꯝ ꯋꯥꯔꯤ ꯁꯥꯔꯦ ꯆꯠꯂꯦꯕ
ꯑꯣ
ꯑꯗꯨ ꯑꯩꯁꯦ ꯌꯥꯝ ꯅꯨꯡꯉꯥꯏꯌꯦ ꯑꯝꯇ ꯅꯪ ꯉꯥꯡꯉꯨꯅꯦ
ꯑꯩꯈꯣꯏꯁꯨ ꯑꯗꯨꯃꯥꯏꯅ ꯇꯧꯋꯦ ꯀꯔꯤ ꯍꯥꯏꯁꯤꯔꯥ ꯎꯝ ꯑꯩꯈꯣꯏ ꯑ ꯑꯩꯒꯤ ꯏꯟ ꯅꯨꯄꯥꯒꯤ ꯗꯥꯗꯥꯒꯤ ꯃꯌꯥꯝꯕꯒꯤ ꯅꯨꯄꯤ ꯅꯨꯄꯤꯗꯣ ꯃꯥꯁꯨ ꯋꯥ ꯋꯥ ꯌꯥꯝꯗꯦꯕ
ꯎꯝ
ꯋꯥ ꯌꯥꯝꯗꯕꯅꯦ ꯃꯥꯁꯨ ꯑꯗꯨꯅꯀꯣ ꯑ ꯃꯤꯁꯤꯡꯅ ꯍꯥꯏꯌꯦ ꯑꯁ ꯎꯝ ꯋꯥ ꯌꯥꯝꯗꯕ ꯃꯐꯝꯗꯗꯤ ꯆꯪꯅꯤꯡꯉꯥꯏ ꯂꯩ ꯑ ꯀꯔꯤ ꯍꯥꯏꯁꯤꯔꯥ ꯎꯝ ꯌꯥꯝꯅ ꯍꯩꯅꯗꯕ ꯀꯔꯤ ꯍꯥꯏꯁꯤꯔꯥ ꯐꯠꯇꯕ ꯔꯣꯝꯗ ꯅꯠꯇꯕꯀꯣ ꯌꯥꯝ ꯐ꯭ꯔꯤ ꯇꯧꯗꯕꯒꯤ ꯀꯩꯅꯣ ꯀꯔꯤ ꯍꯥꯏꯁꯤꯔꯥ ꯃꯣꯏ ꯌꯥꯝ ꯐ꯭ꯔꯤ ꯑꯣꯏꯗꯕ ꯑꯗꯨꯃꯥꯏꯅ ꯇꯧꯋꯦ ꯍꯥꯏꯅꯀꯣ
ꯎꯝ ꯍꯣꯏ ꯉꯥꯡꯒꯟꯕ ꯃꯤꯁꯤꯡꯅꯀꯣ ꯅꯨꯡꯉꯥꯏꯕꯅꯦ ꯑꯗꯨꯝ ꯋꯥꯔꯤ ꯁꯥꯕꯅꯤꯅꯀꯣ
ꯍꯣꯏ ꯑꯗꯨꯅ ꯍꯥꯏꯌꯦ ꯅꯪ ꯅꯪ ꯂꯥꯛꯇ꯭ꯔꯤꯉꯩꯗꯗꯤ ꯎꯝ ꯑꯩꯈꯣꯏꯒꯤ ꯀꯩꯅꯣ ꯎꯝ ꯅꯨꯄꯥꯈꯣꯏꯒꯤ ꯌꯨꯝꯗꯣ ꯃꯤ ꯌꯥꯝ ꯏꯪꯉꯦ ꯏꯪꯕꯅꯦ ꯑꯗꯣ ꯅꯪ ꯂꯥꯛꯄ ꯃꯇꯝꯗꯗꯤ ꯑꯗꯨꯝ ꯌꯥꯝ ꯂꯨꯝꯈ꯭ꯔꯦ ꯍꯥꯏꯌꯦ
ꯅꯨꯡꯉꯥꯏꯕꯅꯦ ꯅꯠꯇ꯭ꯔꯦꯗꯤ ꯇꯨꯃꯤꯟ ꯇꯨꯃꯤꯟ ꯂꯩꯕꯗꯣ
ꯑꯗꯦ ꯎꯝ ꯑꯩꯗꯤ ꯀꯔꯤ ꯍꯥꯏꯁꯤꯔꯥ ꯃꯤꯕꯨ ꯎꯔꯗꯤ ꯑꯩꯅ ꯍꯥꯟꯅ ꯑ ꯎꯝ ꯋꯥ ꯉꯥꯡꯗꯔꯗꯤ ꯏꯀꯥꯏꯕ ꯒꯨꯝꯕ ꯇꯧꯏꯕ ꯑꯩꯁꯦ ꯀꯔꯤ ꯍꯥꯏꯁꯤꯔꯥ ꯎꯝ_ꯎꯝ ꯍꯣꯏ_ ꯍꯣꯏ ꯑꯗꯨꯃꯥꯏꯅ ꯇꯧꯋꯦ
ꯑꯗꯨ ꯂꯩꯕꯤꯔꯣꯗꯣ
ꯑꯩꯒꯤ ꯅꯨꯄꯥꯁꯨ ꯋꯥ ꯉꯥꯡꯍꯟꯗꯕꯅꯦ ꯃꯥꯁꯨ ꯀꯔꯤꯔꯤ ꯍꯥꯏꯁꯤꯔꯥ ꯋꯥ ꯌꯥꯝ ꯎꯝ ꯑ ꯉꯥꯡꯗꯕ ꯃꯤ ꯃꯤꯅꯦ ꯃꯥꯁꯨ
ꯑꯣ ꯕꯥꯅꯤ ꯌꯥꯝ ꯊꯨꯅꯩ ꯑꯗꯨꯝ ꯆꯞ ꯆꯥꯒꯅꯤ
ꯑꯗꯨꯒ ꯃꯥꯅ ꯉꯥꯡ ꯉꯥꯡ ꯉꯥꯡꯗ꯭ꯔꯒ ꯉꯥꯡꯊꯣꯛꯂꯗꯤ ꯅꯣꯛꯅꯤꯡ ꯅꯣꯛꯅꯤꯡꯕꯀꯣ
ꯑꯣ ꯉꯥꯡꯗꯕꯈꯣꯏ ꯉꯥꯡꯕꯗꯣꯀꯣ
ꯍꯣꯏ ꯉꯁꯥꯏꯗꯣ ꯃꯥ ꯎꯝ ꯀꯩ ꯍꯥꯏꯁꯤꯔꯥ ꯑꯣꯐꯤꯁ ꯆꯠꯅꯕ ꯒꯥꯔꯤ ꯃꯥꯒꯤ ꯒꯥꯔꯤ ꯒꯥꯔꯤ ꯑꯆꯧꯕ ꯂꯩ ꯑꯗꯨ ꯑꯣꯏꯔꯁꯨ ꯍꯧꯖꯤꯛꯀꯥꯟꯁꯦ ꯎꯝ ꯂꯝꯕꯤ ꯐꯠꯇꯕꯗꯨꯅ ꯑꯗꯨ ꯑꯩꯈꯣꯏꯁꯦ ꯇꯨꯔꯦꯟ ꯀꯥꯟꯂꯒ ꯆꯠꯄꯅꯦꯕ ꯑꯗꯣ
ꯎꯝ
ꯑ ꯕ꯭ꯔꯤꯖꯇꯣ ꯐꯠꯇꯕꯒꯤꯀꯣ ꯎꯝ ꯄꯨꯔꯔꯣꯏ ꯍꯥꯏꯅ ꯃꯥꯒꯤ ꯒꯥꯔꯤ ꯃꯆꯥꯗꯣ ꯄꯨꯔꯒꯦ ꯍꯥꯏꯅ ꯒꯥꯔꯤ ꯃꯆꯥꯗꯣ ꯁꯦꯝꯃꯒ ꯑꯃꯨꯛ ꯁꯣꯏꯈ꯭ꯔꯕ ꯖꯥꯠꯅꯦ ꯑꯗꯣ ꯃꯥ ꯑꯩꯅ ꯗꯨꯀꯥꯟ ꯆꯠꯂꯒ ꯑꯪꯀꯜ ꯆꯤꯞꯁ ꯂꯧꯔꯒ ꯂꯥꯛꯑꯦꯕ ꯆꯥ ꯆꯥꯈꯤꯁꯤ ꯍꯥꯏꯔꯒ ꯆꯥꯔꯔꯣꯏ ꯅꯪ ꯑꯣꯏꯅ ꯆꯥꯎ ꯑꯩ ꯃꯥꯒꯤ ꯀꯩꯅꯣ ꯎꯝ ꯄꯤꯍꯟꯒꯦ ꯍꯥꯏꯅ ꯑꯩꯒꯤ ꯈꯨꯠꯅ ꯂꯧꯊꯣꯛꯑꯦ ꯑꯗꯨ ꯑꯣꯏꯔꯁꯨ ꯃꯥꯗꯣ ꯆꯥꯔꯔꯣꯏ ꯍꯥꯏꯅ ꯆꯠꯈꯤꯕ ꯑꯗ ꯑꯩ ꯊꯦꯡꯉꯦ ꯆꯠꯈ꯭ꯔꯒꯦ ꯍꯥꯏꯗꯅ ꯆꯠꯂꯒ ꯀꯣ ꯃꯥꯒꯤ ꯒꯥꯔꯤꯗꯣ ꯏꯁꯇꯥꯔꯠ ꯇꯧꯕ ꯌꯥꯗ꯭ꯔꯦ ꯑꯗꯨꯅ ꯑꯩꯅ ꯅꯪ ꯑꯩꯅ ꯅꯨꯡ ꯁꯤꯅ ꯅꯪꯒꯤ ꯎꯝ ꯀꯔꯤ ꯍꯥꯏꯁꯤꯔꯥ ꯎꯝ ꯑꯩꯅ ꯐꯥꯎ ꯏꯟꯕꯤꯒꯦ ꯍꯥꯏꯅ ꯇꯧꯔꯒ ꯅꯪ ꯑꯩꯕꯨ ꯑ ꯎꯝ ꯑꯩꯅ ꯄꯤꯍꯟꯕꯗꯣ ꯄꯤ ꯆꯥꯕꯗꯣ ꯅꯪ ꯆꯥꯅꯤꯡꯗ꯭ꯔꯒ ꯆꯠꯄꯅꯦ ꯑꯗꯨꯒꯤꯅꯦ ꯑꯩꯅ ꯑꯗꯨꯃꯥꯏꯅ ꯍꯥꯏꯕꯤꯔꯒ ꯑꯗꯨ ꯅꯣꯛꯄꯗꯣ
ꯎꯝ ꯆꯞ ꯆꯥꯅ ꯊꯣꯛꯄꯗ
ꯍꯣꯏ ꯁꯦꯝ ꯁꯦꯝꯔꯒ ꯄꯨꯡ ꯎꯝ ꯏꯂꯚꯦꯟ ꯑꯣꯏꯈ꯭ꯔꯦꯃ ꯑꯣꯐꯤꯁ ꯆꯠꯈꯤꯕꯗꯣ ꯌꯥꯝ ꯊꯦꯡꯅ ꯆꯠꯈ꯭ꯔꯦ ꯉꯁꯤꯗꯤ
ꯑꯣ ꯅꯣꯏꯁꯦ ꯕ꯭ꯔꯤꯖꯀꯨꯝꯕꯁꯨ ꯂꯥꯜꯂꯦꯕ
ꯂꯥꯟ ꯂꯩꯦ ꯍꯣꯏ ꯭ ꯕꯔꯤꯖꯇ ꯀꯦꯔꯤ ꯍꯩꯁꯤꯔꯥ ꯎꯝ ꯌꯥꯝ ꯀꯨꯏꯈ꯭ꯔꯕ ꯕ꯭ꯔꯤꯖ ꯑꯣꯏꯕꯅꯤꯅꯀꯣ ꯍꯧꯖꯤꯛꯀꯥꯟꯗꯤ ꯏꯁꯤꯡ ꯆꯥꯎꯕꯅꯤꯅ ꯎꯝ ꯉꯔꯥꯡꯁꯨ ꯑ ꯉꯔꯥꯡꯁꯨ ꯏ ꯌꯥꯝ ꯅꯣꯡ ꯆꯨꯕꯗꯣ ꯑꯁ ꯏꯁꯤꯡ ꯌꯥꯝꯈ꯭ꯔꯦ ꯑꯗꯨꯅ ꯀꯔꯤ ꯍꯥꯏꯁꯤꯔꯣ ꯎꯝ ꯃꯤꯁꯤꯡ ꯌꯥꯝꯟꯕꯒꯤ ꯀꯤꯕꯀꯣ ꯑꯗꯨꯅ ꯉꯁꯤꯗꯤ ꯒꯥꯔꯤ ꯑꯆꯧꯕ ꯄꯨꯔꯔꯣꯏ ꯍꯥꯏꯅ ꯆꯠꯈꯤꯕꯅꯤ
ꯂꯤꯁꯤꯡ ꯌꯥ ꯅꯣꯏꯁꯦ ꯌꯣꯟꯅ ꯁꯥꯗꯣꯏ꯭ꯔꯥ ꯌꯣꯟꯅ ꯁꯥꯕ ꯅꯠꯇꯕ꯭ꯔꯥ ꯕ꯭ꯔꯤꯖꯇꯣ
ꯌꯣꯠꯅ ꯁꯥꯕ ꯌꯣꯠꯅꯗꯤ ꯁꯥꯏꯌꯦ ꯑꯗꯨ ꯑꯣꯏꯔꯁꯨ ꯀꯔꯤ ꯍꯥꯏꯁꯤꯔꯥ ꯎꯝ ꯌꯥꯝ ꯀꯨꯏꯈ꯭ꯔꯕꯅꯦ ꯑꯩꯈꯣꯏ ꯂꯩꯇ꯭ꯔꯤꯉꯩꯗꯒꯤ ꯁꯦꯝꯕꯤꯔꯕ ꯕ꯭ꯔꯤꯖꯅꯦ ꯑꯗꯣ
ꯌꯥꯝ ꯑꯍꯥꯟꯅ ꯍꯧꯖꯤꯛꯀꯥꯟꯁꯦ ꯑꯃꯨꯛ ꯑꯅꯧꯕ ꯁꯦꯝꯒꯦ ꯍꯥꯏꯅ ꯑ ꯄ꯭ꯔꯣꯖꯦꯛ ꯂꯣꯏꯅꯃꯛ ꯂꯣꯏꯈ꯭ꯔꯕꯅꯦ ꯑꯗꯨꯒ ꯁꯣꯏꯜ ꯇꯦꯁꯇꯤꯡꯒꯨꯝꯕꯁꯨ ꯂꯣꯏꯅꯃꯛ ꯂꯣꯏꯈ꯭ꯔꯦꯕ ꯑꯗꯣ ꯍꯧꯗ꯭ꯔꯦ ꯈꯪꯗ꯭ꯔꯦ ꯀꯔꯝꯃꯥꯏ ꯀꯔꯝꯕ ꯃꯇꯝꯗ ꯑꯃꯨꯛ ꯍꯧꯒꯅꯤ ꯈꯪꯗ꯭ꯔꯤ ꯍꯧꯖꯤꯛꯀꯥꯟꯁꯦ ꯒꯥꯔꯤ ꯑꯁ__ ꯑꯆꯧꯕꯁꯦ ꯌꯥꯝꯅ ꯊꯧꯍꯟꯗ꯭ꯔꯦꯕ ꯌꯥꯝ ꯀꯨꯏꯕꯒꯤ
ꯍꯣ ꯍꯣ ꯍꯣ ꯐꯔꯛ ꯇꯥꯒꯤꯕ ꯅꯣꯡꯒꯨꯝꯕ ꯆꯨꯔꯗꯤ ꯍꯦꯟꯅ ꯀꯩꯅꯣ ꯇꯧꯕꯅꯤ꯫
ꯎꯝ ꯑꯗꯨꯒꯤ ꯄ꯭ꯔꯣꯖꯦꯛ ꯀꯨꯝꯕꯗꯤꯁꯤ ꯂꯣꯏꯅꯃꯛ ꯂꯣꯏꯈ꯭ꯔꯕꯅꯦ ꯑꯗꯨ
ꯎꯝ
ꯍꯧꯅꯤꯡꯉꯥꯏꯒꯨꯝꯅ ꯇꯧꯔꯒ ꯑꯁ ꯈꯪꯗ꯭ꯔꯦ ꯀꯔꯝꯕ ꯃꯇꯝꯗ ꯑꯃꯨꯛ ꯍꯧꯖꯤꯛꯀꯥꯟꯁꯦ ꯑꯃꯨꯛ ꯅꯣꯡ ꯆꯨꯕꯒꯤ ꯇꯣꯛꯄ꯭ꯔꯥ ꯈꯪꯗꯦ
ꯍꯣꯏ ꯑꯣꯏꯔꯝꯅꯤ ꯅꯣꯡ ꯆꯨꯔꯗꯤ ꯊꯕꯛ ꯁꯨꯕꯗꯣ ꯃꯣꯏꯁꯨ ꯐꯔꯛ ꯇꯥꯔꯝꯅꯤ ꯑꯗꯨꯒꯤ ꯑꯣꯏꯔꯝꯅꯤ ꯑꯣ ꯅꯣꯏ ꯕꯖꯥꯔꯗ ꯂꯥꯛꯄꯗꯤ ꯑꯗꯨ ꯂꯥꯜꯂꯒ ꯑꯗꯨꯝ ꯂꯥꯛꯄ꯭ꯔꯥ
ꯍꯣꯏ ꯑꯗꯨ ꯂꯥꯜꯂꯒ ꯆꯠꯄꯅꯦ ꯍꯣꯏ ꯕꯖꯥꯔ ꯂꯥꯜꯂꯒ ꯆꯠꯄꯅꯦ
ꯎꯝ ꯕ꯭ꯔꯤꯖ ꯂꯩꯇ꯭ꯔꯗꯤ ꯌꯥꯝ ꯐꯔꯛ ꯇꯥꯔꯅꯤ ꯑꯗꯨ ꯂꯝꯕꯤ ꯑꯇꯣꯞꯄ ꯑꯗꯨ ꯅꯠꯇꯕꯤꯗ
ꯂꯩꯌꯦ ꯂꯩꯕꯕꯨꯗꯤ ꯑꯗꯨ ꯎꯝ ꯑ ꯑꯗꯨ ꯑꯣꯏꯔꯁꯨ ꯀꯩ ꯍꯥꯏꯁꯦꯔꯥ ꯑ ꯇꯧꯔꯦꯟꯗꯤ ꯀꯥꯅꯗꯔ꯭ꯕꯅꯤ ꯕꯖꯥꯔꯗ ꯊꯣꯛꯄ ꯑ ꯂꯩꯇꯕ ꯂꯝꯕꯤ ꯂꯩꯇꯦ
ꯑꯣ ꯑꯣ ꯇꯨꯔꯦꯟ ꯀꯥꯜꯂꯒ ꯆꯠꯄꯗꯤ ꯌꯥꯕꯀꯣ ꯑꯗꯨꯁꯨ ꯏꯁꯤꯡ ꯆꯥꯎꯔꯗꯤ ꯐꯔꯛ ꯇꯥꯒꯅꯤꯀꯣ ꯕꯔ꯭ꯤꯁ ꯂꯩꯇ꯭ꯔꯗꯤ ꯏꯁꯤꯡꯁꯨ ꯆꯥꯎꯔꯗꯤ
ꯎꯝ
ꯉꯥ ꯐꯥꯕ ꯌꯥꯅꯤ
ꯍꯣꯏ
ꯇꯦꯛꯑꯗꯤ ꯍꯥ ꯃꯤꯁꯤꯡꯁꯨ ꯀꯥꯟꯕ ꯌꯥꯗ꯭ꯔꯗꯤ ꯐꯔꯛ ꯇꯥꯒꯅꯤ ꯂꯣꯏꯔꯦ
ꯍꯣꯏ
ꯑꯦ ꯑꯁ
ꯍꯧꯒꯠꯈꯔ꯭ꯕꯣ
ꯍꯧꯒꯠꯈ꯭ꯔꯦ ꯃꯅꯥꯛꯇ ꯂꯩꯇꯕꯗꯣ ꯑꯩꯅ ꯎꯝ ꯑꯁ ꯇꯜꯂꯦ ꯉꯁꯤ ꯃꯥꯀꯣ ꯈꯖꯤꯛ ꯇꯨꯝꯃꯅꯤ ꯍꯧꯒꯠ ꯍꯧꯖꯤꯛ ꯇꯨꯝꯃꯅꯤ ꯍꯧꯒꯠ ꯃꯥꯏꯅ ꯇꯧꯕꯒꯤ ꯃꯥꯗꯣ ꯌꯥꯝ ꯅꯤꯡꯉꯥꯏ ꯀꯜꯂꯦꯕ ꯉꯁꯤꯁꯦ
ꯀꯔꯤ ꯇꯧꯕ ꯌꯥꯔꯣꯏ
ꯉꯁꯤꯁꯦ ꯏꯪꯉꯦ ꯐꯖꯅ ꯇꯨꯝꯂꯔ ꯍꯥꯏꯔꯒ
ꯊꯗ ꯍꯥꯏꯒ ꯃꯃꯥ ꯕꯤꯖꯤ ꯑꯣꯏꯌꯦ ꯈꯪꯕꯩ ꯑꯣꯏꯔꯝꯅꯤ ꯅꯠꯇ꯭ꯔ
ꯍꯣꯏ ꯑꯣꯏꯔꯝꯒꯅꯤ ꯑꯉꯥꯡꯁꯤꯡꯁꯨ ꯑꯗꯨꯃꯥꯏꯅ ꯇꯧꯕꯅꯦ ꯐꯖꯅ ꯇꯨꯝꯃꯒꯦ ꯌꯥꯎ ꯅꯨꯃꯤꯠꯇ ꯉꯟꯅ ꯍꯧꯒꯠꯀꯅꯤꯀꯣ ꯅꯣꯏꯁꯨ ꯍꯣꯔꯦꯟ ꯑ ꯂꯨꯍꯣꯡꯕ ꯃꯇꯝꯗ ꯈꯪꯂꯛꯀꯅꯤ ꯑ ꯏꯃꯥꯟꯅꯕꯤꯁꯤꯡꯅ ꯑꯗꯨꯃꯥꯏꯅ ꯍꯥꯏꯕꯤꯕꯗꯣ ꯆꯣꯝꯃꯤꯀꯣ ꯍꯥꯏꯅ ꯈꯪꯂꯛꯀꯅꯤ
ꯎꯝ ꯐ꯭ꯔꯤ ꯑꯣꯏꯕ ꯀꯥꯟꯗ ꯇꯨꯝꯗꯕꯗꯨ ꯃꯣꯏꯁꯨ
ꯎꯝ ꯍꯧꯖꯤꯛꯇꯤ ꯇꯨꯃꯤꯟ ꯂꯩꯑꯦ ꯍꯧ ꯍꯧꯒꯠꯂꯁꯨ ꯄꯥꯛ ꯀꯞ